ꯍꯜꯂꯣ
ꯍꯦꯜꯂꯣ
ꯍꯜꯂꯣ ꯑ ꯑ ꯇꯥꯏ
ꯑꯣ ꯁꯤꯁꯇꯔꯗ ꯑꯩꯗꯣ ꯂꯥꯡꯕ꯭ꯔꯣ
ꯑ ꯈꯔ ꯂꯥꯡꯉꯦ ꯑꯗꯨꯏ ꯃꯄꯥꯟꯗ ꯊꯣꯛꯂꯛꯄ
ꯎꯝ
ꯑ ꯍꯥꯞꯦ
ꯀꯩꯗꯧꯔꯝꯃꯤꯅꯤ ꯁꯇꯔꯁꯦ ꯎꯝ
ꯍꯥ
ꯍꯧꯖꯤꯛ ꯀꯩꯗꯧꯔꯝꯃꯤꯅꯣꯕ
ꯑꯣ ꯑꯩ ꯗ꯭ꯌꯨꯇꯤ ꯆꯠꯄꯒꯤ ꯂꯣꯏꯁꯤꯜꯂꯝꯕꯅꯦ ꯑꯗꯨ ꯂꯣꯏꯗ ꯉꯥꯏꯔꯤ ꯑꯗꯨꯒꯤ ꯐꯣꯟ ꯄꯥꯏꯕ꯭ꯔ ꯅꯪꯗꯤ ꯀꯩꯗꯧꯔꯝꯃꯤꯅꯣ
ꯑꯩꯁꯨ ꯉꯥꯏꯍꯥꯛ ꯐꯝꯃꯝꯕꯅꯤꯗ
ꯑꯗꯨꯒꯣ
ꯑꯗꯨꯗꯤꯗ ꯆꯠꯄ ꯅꯪꯅꯕ ꯉꯥꯏꯍꯥꯛ ꯑꯃꯒꯤ ꯑꯃ ꯍꯥꯏꯕ ꯃꯇꯝꯗꯨꯕꯨ ꯉꯥꯏꯥꯛꯇꯪ ꯀꯩꯅꯣ ꯇꯧꯔꯁꯤꯀꯣ ꯈꯪꯉꯕ ꯅꯠꯇ꯭ꯔꯣ ꯑ ꯋꯥꯔꯤ ꯁ ꯑꯃ ꯃꯣꯏꯒꯤ ꯑꯃ ꯃꯇꯝꯗꯣ ꯍꯥꯏꯗꯤ ꯍꯥꯏꯗꯤꯦ ꯍꯥꯏꯔꯨꯔꯁꯤꯗ ꯍꯥꯏꯕ ꯌꯥꯗꯦ
ꯑ ꯅꯪꯗꯤꯁ ꯆꯥ ꯍꯕꯣ
ꯎꯝ ꯆꯥꯔꯔꯣꯏ ꯁꯥꯏ ꯑꯩꯈꯣꯏꯗꯤ ꯅꯨꯡꯗꯥꯡꯒꯤꯗꯤ ꯆꯥꯗ꯭ꯔꯦ
ꯑꯣ ꯅꯨꯡꯗꯥꯡꯒꯤꯗꯤ ꯀ ꯍꯥ
ꯗꯨꯇꯤ ꯆꯠꯅꯤꯡ ꯍꯥꯏꯁꯤ ꯅꯥꯏ ꯇꯥꯏꯔꯕ
ꯑꯥ ꯍꯥꯏꯇꯥꯔꯦꯅꯦ ꯑꯩ ꯗ꯭ꯌꯨꯇꯤꯒꯤ ꯂꯣꯏꯁꯤꯟꯕꯗꯤ ꯂꯣꯏꯔꯦ ꯄꯨꯡꯗꯤ ꯈꯔ ꯋꯥꯠꯄ
ꯑꯣ ꯑꯗꯨ ꯆꯥꯛ ꯆꯥꯔꯁꯤ ꯂꯩꯔꯣ
ꯑꯥ ꯆ ꯆꯥꯔꯒ ꯆꯠꯂꯤꯅꯦ
ꯎꯝ
ꯅꯪꯁꯨ ꯐꯣꯟ ꯌꯦꯡꯉꯒ ꯂꯩꯔꯝꯃꯤꯔꯣ
ꯉꯁꯥꯏ ꯀ꯭ꯂꯥꯁ ꯌꯥꯎꯔꯝꯕꯅꯦ ꯑꯗꯨꯒ ꯑꯩꯁꯨ ꯑꯩꯁꯨ ꯁꯪꯀꯥꯟ ꯇꯧꯕꯅꯤꯅ ꯑꯗꯨ ꯇꯉꯥꯛ ꯐ꯭ꯔꯤ ꯑꯣꯏꯔ ꯉꯥꯛꯇꯪ ꯉꯁꯥꯏ ꯀꯩꯅꯣꯅ ꯄꯤꯔꯛꯄ ꯅꯝꯕꯔꯁꯦ ꯃꯥ ꯗꯦꯅꯤꯁꯇ ꯅ ꯅ ꯌꯨꯖꯔꯅꯦ ꯍꯥꯏ ꯄꯤꯔꯝꯕꯅꯦꯕ
ꯑꯥ ꯍꯣꯏ ꯑꯩ ꯑꯩꯁꯨ ꯉꯁꯤꯅ ꯑꯍꯥꯟꯕꯅꯦ
ꯎꯝ ꯑꯩꯁꯨꯅꯦ ꯑꯩꯁꯨ ꯉꯁꯤ ꯅ ꯑꯍꯥꯟꯕ ꯁꯤꯁꯤꯒ ꯑꯩ ꯀꯩꯅꯣꯅꯦ ꯑꯅꯤꯔ ꯁꯨꯕ ꯑꯣꯏꯗꯣꯏꯅꯦꯕ ꯀꯩꯅꯣ ꯇꯧꯔꯤꯁꯦ
ꯑꯩ ꯑꯩꯗꯤ ꯏꯃꯥꯟꯅꯕꯤ ꯀꯩꯒ ꯇꯧꯔꯦ
ꯑ
ꯁꯤꯒꯤꯗ ꯒꯤ ꯅꯝꯕꯔ ꯒ꯭ꯔꯨꯞꯇ ꯌꯥꯎꯕꯗꯨꯗꯒꯤ ꯂꯧꯊꯣꯛꯄ
ꯅꯠꯇꯦ ꯀꯩꯅꯣꯅ ꯃꯣꯏꯒꯤ ꯑꯃ ꯑꯦꯅ ꯄꯤꯔꯛꯄ ꯑꯦꯃꯤꯟꯅꯕ ꯍꯥꯏꯒꯗ꯭ꯔꯥ ꯃꯥꯅ ꯄꯛꯄ ꯅ꯭ꯌꯨꯖꯔꯅꯤ ꯍꯥꯟꯅ ꯋꯥꯆꯞ ꯅ꯭ꯔ ꯀꯩꯅꯣ ꯍꯥꯏꯅ ꯋꯥꯔꯤ ꯁꯥꯟꯅꯔꯒ ꯍꯪꯉꯣꯅ ꯍꯥꯏꯕ
ꯑꯣ ꯏꯃꯥꯟꯅꯕꯤꯈꯩ ꯃꯌꯥꯝ ꯁꯥꯟꯅꯕꯅꯕꯅꯕꯒꯤ
ꯁꯨ ꯀꯣꯃ ꯀꯥꯏꯦꯣ ꯀ
ꯅꯣꯏꯁꯨ ꯃꯤ ꯃꯌꯥꯝ ꯌꯥꯎꯔꯤꯔꯥ ꯅꯃꯥꯟꯅꯕ ꯈꯔ
ꯑꯩ ꯀꯟꯇꯦꯛꯇ ꯏꯃꯥꯟꯅꯕ ꯃꯤ ꯃꯔꯤꯗꯤ ꯌꯥꯎꯕꯅꯤ
ꯑꯣ ꯅꯪꯗꯤ ꯃꯩꯇꯩꯔꯥ
ꯎꯝ ꯃꯥꯅꯦ
ꯃꯩꯇꯩ ꯑꯣ ꯁꯤ ꯑꯅꯝꯕꯅꯗꯤ ꯇ꯭ꯔꯥꯏꯕꯀꯨꯝꯕꯅ ꯌꯥꯎꯋꯤꯅꯥ
ꯎꯝ ꯃꯣꯏ ꯇ꯭ꯔꯥꯐ ꯉꯥꯛꯇ ꯃꯥꯜꯂꯦ ꯃꯩꯇꯩꯐꯥꯎ ꯎꯗꯦ ꯍꯥꯏꯗꯤ ꯏꯃꯥ ꯗꯦꯅꯤꯁꯇꯣ ꯏꯃꯥꯟꯅꯕꯗꯣ ꯃꯣꯏ ꯇ꯭ꯔꯥꯏꯞ ꯑꯣꯏꯕꯅꯦꯕ ꯀꯕꯨꯢꯔ ꯀꯩꯅꯣꯝ ꯑꯣꯏꯕꯅꯤ
ꯑꯣ ꯑꯩ ꯑꯩꯈꯣꯏꯁꯨ ꯏꯃꯥꯟꯅꯕꯤꯈꯩꯗꯣ ꯇ꯭ꯔꯥꯏꯕ ꯉꯥꯛꯇꯅꯦ
ꯎꯝ ꯁꯤꯁꯇꯔꯗꯨ ꯇ꯭ꯔꯥꯕꯂꯣ ꯀꯩꯅꯣꯔꯣ ꯃꯩꯇꯩꯔꯣ
ꯍꯥ ꯑꯩꯗꯤ ꯇ꯭ꯔꯥꯕ ꯅꯠꯇꯦ ꯇ꯭ꯔꯥꯕ ꯃꯥꯟꯕ꯭ꯔꯥ
ꯑꯥ ꯋꯥ ꯉꯥꯡꯕꯗ ꯃꯥꯟꯒꯦ ꯇꯧꯕ
ꯑꯣ ꯃꯣꯏꯒ ꯁꯨꯝ ꯎꯝ ꯍꯣꯏ ꯂꯩꯃꯤꯟꯅꯕꯗꯣ ꯑꯥ ꯍꯣꯏ ꯍꯣꯏ ꯑꯗꯨꯒꯤ ꯂꯣꯟꯗꯣ ꯈꯤꯇꯪ ꯊꯩꯕ
ꯎꯝ ꯎꯝ ꯀꯣꯂꯦꯖꯇꯤ ꯂꯣꯏꯒ꯭ꯔꯕ ꯁꯤꯁꯇꯔꯖꯦ
ꯑꯥ ꯍꯥ ꯀꯣꯂꯦꯖ ꯂꯣꯏꯗ꯭ꯔꯤꯌꯦ ꯑꯩ ꯀꯣꯂꯦꯖ ꯇꯧ ꯇꯧꯗ꯭ꯔꯦ
ꯇꯧꯗ꯭ꯔꯦ
ꯑꯥ ꯍꯣꯏ ꯇꯧꯗ꯭ꯔꯦ
ꯇꯧꯗ꯭ꯔꯦ ꯍꯥꯏꯁꯦ ꯇꯝꯃꯒꯗꯤ ꯆꯍꯤ ꯀꯌꯥꯗ ꯂꯣꯢꯗꯣꯢꯅꯣ ꯑꯗꯨꯃꯥꯏ ꯍꯥꯏꯗꯤ ꯆꯍꯤ
ꯑꯥ ꯍꯟꯗꯛ ꯍꯟꯗꯛ ꯆꯍꯤ ꯂꯣꯏꯗꯣꯏꯅꯤ ꯑꯩꯒꯤ ꯏꯃꯥꯟꯅꯕꯤ ꯇꯝꯕꯗꯣ ꯑꯗꯣ ꯍꯟꯗꯛ ꯆꯍꯤ ꯂꯣꯏꯔꯦ
ꯑꯣ ꯑꯩꯅ ꯆꯍꯤ ꯑꯅꯤꯃꯨꯛ ꯍꯟꯕ ꯃꯥꯂꯤ
ꯆꯍꯤ ꯑꯅꯤꯍꯥꯎ ꯀꯣꯂꯦꯖ ꯂꯣꯏꯈꯤꯕ ꯀꯨꯏꯔꯦꯕ ꯅꯪꯗꯤ
ꯑꯥ
ꯑꯣ ꯍꯥꯟꯅ ꯆꯍꯤ ꯑꯅꯤ ꯑꯗꯨꯗꯤ ꯍꯧꯖꯤꯛ ꯀꯣꯂꯦꯖꯁꯦ ꯁꯤꯛꯁ ꯁꯦꯃꯤꯁꯇꯔ ꯑꯩꯠ ꯁꯦꯃꯤꯁꯇꯔ
ꯑꯩꯈꯣꯏ ꯃꯇꯝꯗꯗꯤ ꯁꯤꯛꯁ ꯁꯦꯃꯤꯁꯇꯔꯗ ꯂꯣꯏꯈꯤꯕ ꯀꯥꯡꯕꯨꯗꯨ ꯑꯣꯢꯗꯣꯢꯕ ꯍꯧꯖꯤꯛꯇꯤ ꯑꯩꯠ ꯁꯦꯃꯤꯁꯇꯔꯐꯥꯎ ꯍꯥꯞꯄꯦꯗꯅ
ꯑꯩꯈꯣꯏꯒꯤ ꯕꯦꯁꯇꯣ ꯑꯦꯠ ꯍꯥꯞꯄ꯭ꯔꯥ ꯍꯥꯞꯇꯕ꯭ꯔꯗꯤ ꯈꯪꯗꯦ ꯏꯃꯥꯟꯅꯕꯤꯗꯣ ꯎ ꯁꯤꯛꯁꯇ ꯂꯣꯏꯅꯤ ꯍꯥꯏꯕ꯭ꯔꯥ ꯀꯩꯅꯣꯝꯗꯤ ꯍꯥꯏꯕꯅꯦꯕ
ꯑꯣ ꯁꯤꯛꯁꯦ ꯍꯟꯗꯛ ꯂꯣꯏꯕ ꯑꯣꯏꯗꯣꯢꯕ ꯁꯤꯛꯁ ꯇꯥ ꯂꯣꯏꯁꯤꯜꯂꯤꯁꯦ
ꯑꯥ ꯍꯟꯗꯛ ꯂꯣꯏꯕꯅꯤ ꯍꯥꯏꯕ꯭ꯔꯥ ꯀꯩꯅꯣꯝ ꯍꯥꯏꯕꯅꯦ
ꯑꯗꯨꯗꯤ ꯍꯜꯂꯦꯅꯦ
ꯑꯣ ꯑꯗꯨꯃꯥꯏꯅ ꯅꯪꯗꯤ ꯍꯧꯖꯤꯛ ꯀꯩꯗꯧ ꯀꯔꯤ ꯍꯣꯠꯅꯔꯤꯅꯣ
ꯑꯩ ꯀꯣꯂꯦꯖ ꯂꯣꯏꯔꯒ ꯃꯈꯥꯗꯤ ꯇꯝꯗ꯭ꯔꯦꯕ ꯃꯥꯁꯇꯔꯈꯩꯗꯤ ꯇꯧꯗ꯭ꯔꯦ ꯁꯨꯝ ꯕꯦꯡꯀꯤꯡ ꯑꯦꯛꯖꯥꯝ ꯊꯥꯔꯒꯦꯅ ꯁꯨꯝ ꯄ꯭ꯔꯤꯄꯦꯔꯦꯁꯟ ꯇꯧꯕꯅꯤꯗ ꯑꯗꯨ ꯅꯠꯇ ꯀꯩꯝ ꯇꯧꯗꯦ
ꯀꯩꯁꯨ ꯀꯥꯢꯗꯦ ꯀꯣꯆꯤꯡ ꯌꯥꯎꯕ ꯑꯗꯨ ꯑꯣꯟꯂꯥꯏꯟꯗ
ꯍꯥꯟꯅ ꯀꯩꯅꯣꯗ ꯑꯣꯞꯂꯥꯏꯟꯗ ꯌꯥꯎꯔꯝꯃꯦ
ꯍꯥ
ꯑꯣꯞꯂꯥꯏꯟ ꯂꯣꯏꯔꯦ ꯍꯧꯖꯤꯛꯅ ꯍꯥꯏꯗꯤ ꯀ꯭ꯋꯥꯁ ꯈꯛ ꯀ꯭ꯋꯥꯥꯁ ꯈꯛꯇ ꯑꯣꯟꯂꯟꯗ ꯌꯥꯎꯔꯒꯁꯨ ꯏꯁꯅ ꯄ꯭ꯔꯤꯄꯦꯔꯦꯁꯟ ꯇꯧ ꯁꯥꯅꯔꯦ ꯑꯇꯩꯕꯨꯗꯤ ꯑꯗꯨꯝ ꯉꯝꯃꯦ ꯇꯣꯏꯅ ꯍꯣꯠꯠꯇ꯭ꯔꯗꯤ ꯀꯥꯎꯋꯦꯅ ꯍꯣꯠꯇꯣꯏꯅ ꯍꯣꯠ ꯁꯥꯅꯕꯅꯤ
ꯑꯪꯀ ꯑꯪꯀꯑꯕꯥ
ꯍꯣꯏ ꯑꯪꯀꯗꯣ ꯃꯦꯠꯁꯇꯣ ꯃꯦꯠꯁꯇꯤ ꯇꯣꯏꯅ ꯍꯣꯠꯇ꯭ꯔꯗꯤ ꯁꯤꯗꯤ ꯏꯁꯄꯤꯠ ꯇꯞꯄꯛꯏꯗꯅ ꯑꯗꯨꯗꯨꯒꯤ ꯃꯥꯗꯤ ꯊꯥꯗꯣꯛꯇꯅꯕ ꯑꯩꯅ ꯑꯣꯖꯥꯗꯨꯣ ꯂꯣꯏꯅꯕ ꯑꯣꯟꯂꯥꯏꯟꯗ ꯑꯣꯏꯅ ꯌꯥꯎꯁꯟꯕꯒ
ꯑꯪꯀꯗꯤ ꯑꯩꯈꯣꯏꯗꯤ ꯁꯣꯜꯂꯤꯗ
ꯑꯪꯀꯜꯗꯤ ꯑꯩꯈꯣꯏꯁꯨ ꯁꯣꯜꯂꯤꯗ ꯀ꯭ꯂꯥꯁ ꯇꯦꯟ ꯇꯦꯟꯗꯒꯤ ꯂꯧꯔꯛꯈꯤꯗ꯭ꯔꯕꯅꯦꯕ ꯑꯪꯀꯜꯗꯨ ꯑꯗꯨ ꯑꯦꯂꯚꯦꯟ ꯇꯨꯌꯦꯜꯞ ꯍꯥꯏꯁꯦ ꯂꯧꯔꯛꯇ꯭ꯔꯦ ꯑꯗꯨꯅ ꯑꯃꯨꯛ ꯑꯦꯛꯖꯥꯝ ꯊꯥꯕ ꯍꯥꯏꯗꯤ ꯑꯪꯀ ꯍꯥꯏꯔꯤꯁꯦ ꯀꯩꯁꯨ ꯂꯨꯕ ꯑꯪꯀ ꯅꯠꯇꯦꯗꯤ ꯑ ꯇꯤꯟ ꯐꯥꯎꯒꯤ ꯕꯦꯁꯤꯛ ꯅꯣꯂꯦꯖ ꯗꯨꯅꯤ
ꯃꯣꯏꯒꯤꯗꯤ ꯐꯣꯔꯃꯨꯂꯥ ꯑꯃ ꯂꯩ ꯑꯃ ꯂꯩ ꯇꯧꯔꯤꯁꯦ
ꯑꯣ ꯂꯩ ꯂꯩ ꯂꯩ ꯁꯤꯅ ꯌꯥꯝ ꯊꯨꯅ ꯇꯥꯥꯟꯅꯔꯛꯄꯅꯦꯕ
ꯊꯨꯅ ꯍꯣꯠꯄ ꯉꯝꯕ ꯃꯤꯗꯣ
ꯍꯣꯏ ꯑꯦꯛꯖꯥꯝꯗꯗꯤ ꯑ ꯊꯣꯏꯅ ꯍꯠꯇꯣꯏꯅꯤꯅ
ꯑꯥ
ꯍꯥꯏꯗꯤ ꯄꯨꯡ ꯑꯃꯒꯤ ꯑꯦꯛꯖꯥꯝꯗꯨꯗ ꯍꯥꯏꯗꯤ ꯁꯤꯝꯄ꯭ꯂꯤꯐꯤꯀꯦꯁꯟꯗ ꯍꯥꯏꯔꯁꯦꯕꯀꯣ ꯇꯔꯥ ꯍꯪꯕꯗꯨ ꯂꯣꯏꯁꯤꯟ ꯇꯔꯥꯗ ꯃꯤꯅꯠ ꯑꯅꯤꯗ ꯂꯣꯏꯁꯤꯟꯒꯗꯕꯅꯦꯕ ꯅꯠꯇ꯭ꯔꯗꯤ ꯑꯇꯩ ꯀꯁꯨ ꯍꯣꯏ ꯏꯁꯄꯤꯠ ꯇꯧꯍꯜꯂꯛꯇꯣꯏꯅꯦꯕ ꯍꯥꯏꯗꯤ ꯉꯍꯋꯥ ꯊꯥꯏꯅꯒꯤ ꯀꯩꯅꯣꯗꯣ ꯄꯥꯜꯂꯔꯣꯏꯕ ꯕꯣꯏꯠ ꯃꯥꯥꯁꯇꯣ ꯄꯥꯜꯂꯔꯣꯏꯕ ꯕꯣꯏ ꯃꯥꯥꯁ ꯄꯥ ꯂꯩꯔꯒꯗꯤ ꯑꯇꯩ ꯍꯣꯜꯂꯤꯉꯩꯗ ꯑꯇꯩ ꯀꯣꯏꯁꯟ ꯄꯥꯏꯔꯔꯣꯏ
ꯎꯝ ꯑꯗꯨꯗꯤ ꯅꯪꯗꯤ ꯑꯪꯀꯔꯤ ꯈꯔ ꯂꯤꯡꯉꯝꯒꯅꯤ
ꯎꯝ ꯍꯧꯖꯤꯛꯄꯨꯗꯤ ꯎꯝ ꯏꯁꯄꯤꯠꯇ ꯑꯗꯨꯝ ꯊꯧꯔꯦꯗ ꯍꯥꯏꯗꯤ ꯁꯨꯠꯇꯨꯝ ꯊꯨꯔꯦ ꯑꯗꯨꯒ ꯑꯇꯩ ꯑꯇꯤ ꯀꯩ ꯁꯔ ꯐꯣꯝ ꯂꯥꯛ ꯀꯩꯀꯩ ꯍꯥꯏꯗꯤ ꯆꯦꯞꯇꯔ ꯀꯩꯀꯩ ꯈꯜꯂꯦꯕꯗꯣ ꯑꯗꯨ ꯃꯉꯥꯏꯔꯦ ꯑꯗꯨ ꯃꯅꯨꯡꯉꯥꯏꯔꯦ ꯕ꯭ꯔꯦꯛꯇꯤꯁ ꯇꯧ ꯁꯥꯟꯅꯕ ꯑꯇꯣꯞꯄ ꯏꯁꯄꯤꯠꯀꯤ ꯁꯔꯨꯛꯇꯤ ꯉꯝꯃꯦ
ꯑꯉꯥꯡ ꯇꯨꯏꯁꯟꯒꯨꯝꯕꯁꯨ ꯇꯧꯕ꯭ꯔꯥ
ꯎꯝ ꯑꯉꯥꯡ ꯇꯨꯏꯁꯟꯗꯤ ꯇꯧꯗꯦ ꯑꯩ ꯍꯥꯡꯕꯗ ꯇꯧꯗꯦ ꯀꯩꯅꯣ ꯇꯝꯃꯦ ꯗꯒꯤ ꯎꯝ ꯗꯦꯇꯥꯏꯃꯗ ꯗꯦꯂꯤꯕꯔꯤ ꯆꯠꯂꯝꯕꯅꯤ ꯗꯦꯂꯤꯗꯔꯤꯁꯨ ꯇꯥꯡ ꯂꯩꯗꯅꯤꯅ ꯇꫭꯛꯈꯔꯦ ꯍꯧꯖꯤꯛꯇꯤ
ꯎꯝ ꯍꯧꯖꯤꯛꯇꯤ ꯗꯤꯂꯤꯚꯔꯤꯒꯨꯝꯕ ꯆꯠꯄ ꯑꯝꯇ ꯌꯥꯗ꯭ꯔꯕ
ꯑꯥ ꯑꯇꯣꯞꯄ ꯈꯔ ꯆꯥꯎꯕ ꯑꯦꯃꯥꯖꯣꯟꯒꯨꯝꯕꯗꯤ ꯉꯔꯥꯡ ꯍꯥꯟꯗꯤ ꯃꯣꯏꯕꯨꯗꯤ ꯌꯥꯕ ꯍꯧꯈ꯭ꯔꯕꯅꯤ ꯃꯣꯏꯗꯤ ꯇꯣꯀꯟ ꯀꯛꯑꯒ ꯆꯪꯉꯛꯄ ꯄꯥꯅꯦ ꯂꯝꯕꯤꯗꫭ
ꯑꯣ ꯑꯦꯃꯥꯖꯣꯟꯒꯨꯝꯕ
ꯍꯣꯏ ꯃꯣꯏꯗꯤ ꯇꯣꯀꯟ ꯀꯥꯔꯒ ꯂꯝꯕꯤꯗ ꯁꯦꯀ꯭ꯌꯨꯔꯤꯇꯤ ꯇꯧꯔꯒ ꯆꯪꯉꯛꯄꯅꯦꯕ ꯑꯗꯨꯒ ꯑꯇꯣꯞꯄ ꯄ ꯈꯔꯗꯤ ꯍꯥꯏꯗꯤ ꯃꯆꯥ ꯃꯁꯨ ꯈꯔꯗꯤ ꯌꯥꯗ꯭ꯔꯦ ꯂꯝꯕꯤ ꯊꯤꯡꯕꯅꯤꯅ
ꯑꯩꯈꯣꯏꯁꯨ ꯄꯣꯠ ꯀꯛꯈ꯭ꯔꯒ ꯀꯦꯟꯁꯦꯜ ꯀꯦꯟꯁꯦꯜ ꯌꯥꯝ ꯂꯥꯛꯈ꯭ꯔꯦꯕ ꯑꯗꯣ ꯍꯧꯖꯤꯛ ꯑꯩꯈꯣꯏ ꯁꯤꯗꯕꯨꯗꯤ ꯏꯔꯥꯡ ꯂꯩꯇꯕꯒꯤ ꯇꯥꯏꯞꯇ ꯇꯧꯋꯦꯗꯅ
ꯎꯝ ꯁꯤꯗ ꯂꯩꯇ꯭ꯔꯁꯨ ꯍꯥꯏꯗꯤ ꯃꯈꯥ ꯂꯥꯛꯄꯅꯤꯅ ꯂꯝꯕꯤ ꯂꯥꯛꯐꯝꯗꯣ ꯂꯥꯛꯐꯝꯗꯣ ꯊꯤꯡꯉꯤꯗꯅ ꯑꯗꯨꯗꯨꯒꯤꯅꯦꯕ ꯌꯥꯝ ꯍꯟꯈ꯭ꯔꯃꯤꯗ ꯃꯅꯤꯄꯨꯔ
ꯎꯝ ꯀꯗꯥꯏꯗꯅ ꯏꯔꯥꯡ ꯀꯜꯂꯦ
ꯏꯔꯥꯡꯁꯦ ꯀꯩꯅꯣꯗꯨꯅꯤꯗ ꯑꯩꯈꯣꯏꯒꯤ ꯅꯦꯁꯅꯦꯜ ꯍꯥꯏꯋꯦ ꯂꯥꯛꯐꯝꯗꯣ ꯑꯗꯨꯗ ꯃꯣꯏꯒꯤ ꯍꯥꯏꯗꯤ ꯑꯃꯅ ꯑꯃꯨꯛ ꯑꯃꯅ ꯑꯃꯨꯛ ꯌꯥꯅꯗꯕꯒꯤ ꯁꯨꯝ ꯂꯝꯕꯤ ꯍꯥꯡꯇꯣꯛꯑ ꯍꯥꯡꯇꯣꯛꯇꯦ ꯇꯧꯕꯗꯣ
ꯑꯥ
ꯍꯥꯏꯗꯤ ꯖꯤꯔꯤ ꯂꯝꯕꯤꯕꯨ ꯑꯣꯏꯒꯦꯔꯥ ꯃꯥꯁꯣꯟ ꯂꯝꯕꯤꯕꯨ ꯑꯣꯏꯒꯦꯔꯥ ꯑꯅꯤꯃꯛꯇ ꯂꯥꯛꯏꯅꯤꯅ
ꯎꯝ ꯍ ꯍꯧꯖꯤꯛꯇꯤ ꯈꯔ ꯏꯔꯥꯡ ꯍꯟꯊꯕ ꯃꯥꯜꯂꯦ
ꯎꯝ ꯈꯔꯗꯤ ꯍꯟꯊꯔꯑꯦ ꯌꯥꯝ ꯀꯥꯟꯅ ꯍꯥꯏꯗꯤ ꯎꯝ ꯍꯣꯏ ꯍꯣꯏ ꯑꯗꯨꯝ ꯀꯥꯟꯗ ꯌꯥꯔꯝꯗꯦ ꯍꯧꯖꯤꯛ ꯈꯔ ꯍꯟꯊꯕꯗꯤ ꯄꯣꯠ ꯈꯔꯕꯨꯗꯤ ꯄꯨꯔꯛꯄ ꯍꯧꯔꯝ
ꯎꯝ ꯄꯥꯔꯠ ꯇꯥꯏꯝ ꯖꯣꯕ ꯇꯧꯕꯁꯨꯉ ꯀꯩꯁꯨ ꯀꯥꯟꯗꯤ ꯐꯩꯗ ꯍꯧꯖꯤꯛꯀꯥꯟꯗꯤ ꯃꯤꯁꯤꯡꯁꯦ ꯃꯇꯝ ꯑꯔꯦꯝꯕꯗ ꯄꯥꯛꯅ ꯃꯥꯡꯍꯟꯅꯗ꯭ꯔꯦꯕ
ꯎꯝ
ꯃꯁꯥ ꯃꯁꯥꯒꯤ ꯊꯕꯛ ꯂꯣꯏꯅ ꯇꯧꯅꯕ ꯍꯣꯠꯅꯩ
ꯇꯧꯔꯦꯗ
ꯃ ꯐꯣꯟ ꯃꯨ ꯎꯝ ꯁꯦꯝ
ꯀꯩꯀꯩꯅ ꯁꯤ ꯁꯤꯇꯔꯁꯤ ꯀꯩꯀꯩ ꯌꯥꯝꯅ ꯍꯥꯎꯔꯤꯒꯦ
ꯑꯩꯗꯤ ꯈꯪꯗꯦ ꯍꯣꯏ ꯑꯩꯅ ꯄꯥꯝꯕꯗꯤ ꯄꯣꯛꯇꯤ ꯌꯥꯝ ꯄꯥꯝꯃꯦ ꯑꯗꯣ ꯈꯪꯗꯦ ꯍꯧꯖꯤꯛꯀꯥꯟꯗꯤ ꯑꯩꯈꯣꯏꯗꯤ
ꯔꯦꯟꯗ ꯂꯩꯔꯒ ꯆꯠꯂꯤꯔꯥꯕ ꯌꯨꯝꯗ ꯅꯠꯇꯕ
ꯍꯣꯁꯇꯦꯜꯗ ꯂꯩꯔ ꯑꯩꯗꯤ ꯍꯣꯁꯇꯦꯜꯗ ꯂꯩꯕꯒꯤ ꯊꯣꯡꯗꯦꯕ ꯀꯩꯁꯨ ꯁꯤꯗ
ꯁꯤ ꯂꯩꯕꯗꯤ ꯑꯍꯥꯎꯕ ꯌꯥꯝ ꯆꯥꯅꯤꯡꯕꯅꯤ ꯃꯣꯔꯣꯛꯀ ꯌꯥꯝ ꯄꯥꯃꯦ
ꯍꯣꯏ
ꯎꯝ
ꯍꯈꯣꯏ ꯁꯤꯒꯤꯗꯤ ꯍꯟꯖꯥꯡꯗꯣ ꯑꯗꯨꯝ ꯃꯣꯏꯒꯤ ꯄꯤꯕ ꯑꯗꯨꯝ ꯍꯋꯥꯏ ꯍꯋꯥꯏ ꯑꯗꯨꯝ ꯄꯤ ꯃꯔꯛꯇꯛꯒꯨꯝꯕ ꯆꯦꯟꯖꯀꯨꯝꯕ ꯈꯔꯗꯤ ꯇꯧꯕꯤꯌꯦ ꯑꯗꯣ ꯌꯥꯝ ꯇꯣꯏꯅ ꯇꯧꯕꯤꯗꯦꯕ
ꯎꯝ
ꯑꯗꯨꯒꯤ ꯂꯣꯏꯗꯣꯔꯕꯅꯤꯅ ꯀꯩꯁꯨꯝ ꯈꯟꯗꯦ
ꯎꯝ ꯅꯨꯡꯉꯥꯏꯕꯅꯦꯕ ꯍꯣꯁꯇꯦꯜ ꯂꯩꯕꯒꯤ ꯀꯩꯅꯣꯁꯨ
ꯍꯣꯏ ꯏꯃꯥꯟꯅꯕꯤ ꯃꯌꯥꯝ ꯂꯩꯕꯒꯤꯀꯣ ꯈꯔꯗꯤ ꯅꯨꯡꯉꯥꯏ
ꯂꯣꯏꯔꯦ ꯂꯣꯏꯔꯛꯑꯗꯤ ꯑꯃꯨꯛ ꯄꯨꯜꯂꯔꯣꯏ
ꯎꯝ ꯑꯃꯨꯛ ꯇꯣꯉꯥꯟ ꯇꯣꯉꯥꯟ ꯇꯥꯟꯅꯗꯤꯅ ꯑꯗꯨꯗꯤ
ꯑ ꯃꯥꯒꯤ ꯃꯥꯒꯤ ꯊꯣꯛꯄ
ꯎ ꯍꯥꯏꯗꯤ ꯂꯥꯏꯟ ꯑꯃ ꯇꯝꯃꯒ ꯑꯃ ꯆꯠꯂꯤꯔꯕ ꯁꯤꯗꯩꯁꯤꯦ ꯄꯥ ꯇꯥꯏ ꯃꯣꯏꯗ ꯑꯗꯨꯅ
ꯑꯍ ꯄꯇꯝꯗꯤ ꯅꯠꯇꯦ ꯄ꯭ꯔꯣꯐꯦꯁꯅꯦꯜꯅꯦ
ꯑꯣ
ꯄ꯭ꯔꯣꯐꯔꯁꯅꯦꯜ ꯑꯣꯏꯅ ꯆꯠꯄ
ꯑꯣ ꯂꯣꯏꯔꯛꯇꯔꯤ ꯍꯥꯏꯗꯨꯁꯨ ꯑꯃꯨꯛ ꯉꯥꯎꯕꯩ ꯑꯣ
ꯁꯤ ꯂꯣꯏꯔꯒ ꯑꯃꯨꯛ ꯇꯧꯗꯣꯏꯅꯤꯗꯅ
ꯑꯣ ꯍꯧꯖꯤꯛꯅ ꯀꯩꯅꯣ ꯇꯝꯕꯅꯦꯕ
ꯑꯥ ꯍꯧꯖꯤꯛꯅ ꯇꯝꯕ ꯏꯁꯇꯨꯗꯦꯟ ꯑꯣꯏꯅ ꯂꯩꯕꯅꯦꯕ ꯍꯧꯖꯤꯛꯅ
ꯗꯒꯗꯦ ꯈꯪꯗꯦꯗ ꯑꯩꯈꯣꯏ ꯀꯩꯅꯣꯗ ꯍꯥꯏꯗꯤ ꯀꯩ ꯍꯥꯏꯅꯤ ꯂꯥꯏꯔꯤꯛ ꯇꯝꯕ ꯂꯣꯏꯔꯒ ꯀꯩꯗꯧꯗꯣꯏꯣ ꯈꯪꯉꯛꯇꯕꯗ ꯌꯥꯝ ꯅꯨꯡꯉꯥꯏꯇꯕ
ꯍꯣꯏ ꯏꯂꯚꯦꯟ ꯇꯨꯌꯦꯦꯜꯕ ꯂꯣꯏꯕꯁꯤꯅꯦ ꯃꯊꯥꯏ ꯌꯥꯝ ꯁꯥꯏꯁꯦ ꯑꯗꯨꯗ ꯈꯔ ꯒꯥꯏꯗ ꯒꯥꯏꯗ ꯐꯖꯅ ꯄꯤꯕ ꯑꯃ ꯂꯩ ꯈꯔꯗꯤ ꯀꯩꯁꯨ ꯀꯥꯏꯗ꯭ꯔꯦ
ꯎꯝ ꯒꯥꯏꯀ ꯂꯩꯇꯕ ꯍꯥꯏꯗꯤ ꯀꯔꯤ ꯆꯝꯅꯤ ꯈꯪꯗꯕ ꯃꯇꯥꯡꯗꯣ
ꯍꯣꯏ ꯍꯣꯏ ꯑꯩ ꯑꯩꯁꯨ ꯁꯤꯗꯣ ꯑꯩꯅ ꯌꯥꯝ ꯄꯥꯝꯅ ꯇꯧꯕ ꯅꯛꯇꯤ ꯅꯠꯇꯦ ꯑꯗꯣ ꯑꯩꯈꯣꯏ ꯃꯃꯥꯅ ꯧ ꯇꯧꯋꯣ ꯃꯥ ꯄꯥꯝꯃꯦ ꯍꯥꯏꯕꯒꯤ ꯄꯤꯛꯏꯉꯩꯗꯒꯤ ꯑꯗꯨꯝ ꯍꯥꯏꯕꯒꯤ ꯍꯥꯏꯕꯒꯤ ꯃꯥꯒꯤ ꯃꯇꯨꯡ ꯏꯜꯂꯒ ꯇꯝꯕꯗꯣ ꯑꯗꯨꯃꯥꯏꯅ ꯇꯝꯕ ꯑꯗꯣ ꯐꯩꯌꯦ ꯁꯨꯃꯥꯏꯅ ꯇꯧꯔꯤꯁ ꯍꯣꯏ ꯃꯃꯥ ꯃꯄꯥꯅꯕꯨꯗꯤ ꯄꯤꯒꯗꯕꯅꯦ ꯑꯗꯨ ꯃꯆꯥꯒꯤꯁꯨ ꯈꯔ ꯈꯪꯉꯒꯕꯨ ꯇꯧꯋꯤ ꯃꯥꯅ ꯄꯥꯝꯕ ꯄꯥꯝꯕ ꯂꯥꯏꯟꯗ ꯆꯪꯉꯗꯤ ꯀꯩꯁꯨ ꯀꯥꯏꯔꯨꯗꯦꯕ
ꯎꯝ ꯃꯥꯅꯦꯗꯨꯗꯤ ꯇꯁꯨꯣ
ꯂꯣꯏꯔꯒ ꯀꯣꯂꯦꯖ ꯀꯥꯔꯒ ꯑꯗꯨꯝ ꯌꯨꯝꯗ ꯂꯩꯗꯣꯏꯁꯨꯔ ꯀꯣꯂꯦꯖ ꯀꯥꯟꯅ ꯀꯥꯟꯅ ꯇꯧꯕ ꯌꯥꯕꯒꯨꯝꯕꯁꯨ ꯃꯌꯥꯝ ꯂꯩꯗꯅ ꯍꯧꯖꯤꯛ ꯍꯧꯖꯤꯛꯀꯥꯟꯗ ꯃꯥꯒꯤ ꯃꯥꯒꯤ ꯑꯣꯏꯕ
ꯁꯤꯁꯇꯔꯁꯦ ꯀꯣꯂꯦꯖꯇꯤ ꯍꯥꯏꯗꯤ ꯀꯣꯂꯦꯖ ꯀꯥꯗꯕꯤꯩꯗ ꯃꯤꯡ ꯆꯟꯕꯗꯣ ꯑꯗꯨꯗꯤ ꯆꯜꯍꯧꯗ꯭ꯔꯣ
ꯍꯥ
ꯍꯥꯏꯗꯤ ꯀꯣꯂꯦꯖ ꯀꯥꯗꯔꯖꯨꯅꯦ
ꯑꯥ
ꯀꯣꯂꯦꯖ ꯂꯣꯏꯁꯤꯟꯅꯕ ꯗꯤꯒ꯭ꯔꯤ ꯄꯥꯏꯅꯕ ꯑꯇꯣꯞꯄ ꯀꯂꯦꯖꯇ ꯍꯥꯏꯗꯤ ꯀꯣꯂꯦꯖ ꯀꯥꯗꯕ ꯌꯥꯕꯤ ꯑꯦꯛꯖꯥꯛ ꯊꯥꯕ ꯈꯪꯅ ꯌꯥꯏꯗꯅ ꯑꯗꯨꯝꯕꯗꯒꯗꯤ ꯃꯤꯡ ꯆꯜꯍꯧꯗ꯭ꯔꯕ
ꯑ ꯑꯗꯨꯗꯣ ꯑꯩ ꯃꯃꯥꯡꯗ ꯊꯧꯕꯥꯜ ꯀꯣꯂꯦꯖꯇꯗꯤ ꯇꯝꯃꯝꯃꯦꯕ ꯑꯗꯣ ꯇꯝꯕꯗꯣ ꯃꯣꯏꯅ ꯀꯩꯅꯣ ꯇꯧꯗꯦ ꯍꯥꯏꯌꯦꯕ ꯀꯩꯒꯨꯝꯕ ꯈꯪꯉꯛ ꯇꯥꯔꯒꯗꯤ ꯁꯥꯔꯇꯤꯐꯤꯀꯦꯠ ꯀꯛꯑꯦ ꯍꯥꯏꯌꯦꯕ ꯑꯗꯨꯒꯤ ꯑꯩꯗꯣ ꯇꯣꯛꯈ꯭ꯔꯕ
ꯎꯝ
ꯑꯗꯨꯒꯤꯅꯦꯗ
ꯍꯌꯦꯡꯋꯥꯏ ꯀꯣꯂꯦꯖ
ꯁꯤ ꯂꯣꯏꯔꯒ ꯇꯧꯒꯦꯅꯕꯨꯗꯤ ꯈꯜꯂꯦ ꯑꯗꯣ ꯍꯧꯖꯤꯛꯀꯥꯟꯗꯤ ꯑꯃꯨꯛ ꯈꯔꯗꯤ ꯂꯨꯔꯛꯄ ꯃꯥꯜꯂꯦ ꯍꯧꯖꯤꯛꯀꯥꯟꯅ ꯁꯦꯟꯇꯔꯒꯨꯝꯕ ꯄꯤꯕ ꯈꯣꯠꯄ
ꯎꯝ ꯍꯧꯖꯤꯛꯇꯤ ꯑ ꯅꯣꯏ ꯃꯇꯝꯗ ꯑꯩꯈꯣꯏ ꯇꯝꯒꯗꯤ ꯈꯦꯅꯔꯦ ꯅꯣꯏꯅ ꯍꯧꯖꯤꯛ ꯃꯇꯝ ꯑꯇꯣꯞꯄ ꯑꯦꯛꯖꯥꯝ ꯇꯥꯕꯗꯒꯤ ꯁꯦꯟꯇꯔ ꯇꯥꯕꯗ ꯈꯔ ꯆꯦꯛꯁꯤꯜꯂꯦ ꯍꯥꯏꯕ
ꯍꯣꯏ ꯑꯗꯨꯒꯤ ꯃꯣꯏꯁꯨ ꯑꯦꯛꯖꯥꯝ ꯊꯥꯕ ꯆꯠꯄꯗꯣ ꯅꯨꯡꯉꯥꯏꯇꯦ ꯅꯨꯡꯉꯥꯏꯇꯦ ꯍꯥꯏꯕ ꯑꯗꯨ ꯍꯣꯏ ꯃꯔꯥꯏꯕꯥꯛ ꯐꯕ ꯃꯤꯗꯤ ꯅꯨꯡꯉꯥꯏ ꯍꯥꯏꯕꯁꯨ ꯌꯥꯎꯋꯦ ꯑꯗꯣ ꯑꯅꯝꯕꯅ ꯃꯥꯏ ꯃꯥꯒꯤ ꯀꯣꯂꯦꯖ ꯅꯠꯅꯗꯕꯒꯤꯀꯣ ꯅꯨꯡꯉꯥꯏꯇꯕꯗꯣ
ꯈꯔ ꯈꯔ ꯏꯁꯇ꯭ꯔꯤꯛ ꯑꯣꯏꯔ ꯃꯥꯜ ꯐꯣꯟꯒ ꯐꯥꯕ ꯈꯣꯠꯄ ꯇꯧꯋ ꯍꯥꯏ
ꯍꯣꯏ ꯑꯗꯨꯕꯨ ꯎꯝ ꯏꯝꯐꯥꯜ ꯀꯣꯂꯦꯖꯇꯤ ꯌꯥꯝ ꯏꯁꯇ꯭ꯔꯤꯛ ꯑꯣꯏꯕ ꯃꯥꯜꯂꯦ ꯑꯣꯖꯥꯒꯨꯝꯕꯗ
ꯑꯦꯃꯤꯅ ꯀꯣꯟꯅꯨꯡ